ꯑꯥ
ꯍꯜꯂꯣ
ꯀꯩꯗꯧꯔꯝꯃꯤꯅꫭ
ꯑꫭꯡ ꯑꯥꯏ ꯁꯤ ꯌꯨ ꯃꯅꯥꯛꯇ ꯐꯝꯃ ꯂꯩꯔꯤ
ꯑꯥꯏ ꯁꯤ ꯌꯨꯗ ꯆꯪꯈ꯭ꯔꯕꯣ
ꯑꯥꯏ ꯁꯤ ꯌꯨꯗ ꯑꯃꯨꯛ ꯆꯪꯈ꯭ꯔꯦ
ꯀꫭ ꯅꯊꯟꯗꯔꯣ ꯃꯤ ꯀꯅꯥ ꯀꯅꯥ ꯂꯩꯔꯤꯒ‌ꯦ
ꯏꯊꯟꯗ
ꯅꯨꯡꯉꯥꯏꯕ꯭ꯔꯣ
ꯑꯁ ꯅꯪꯁꯨ ꯍꯪꯅꯤꯅ ꯍꯪꯉꯤꯕ ꯅꯪꯁꯤꯁꯨ ꯉꯛꯑ‌ꯦꯍ‌ꯦ ꯃꯊꯛꯇ ꯄ꯭ꯂꯦꯟ ꯄꯥꯏꯕꯗꫭ ꯉꯛꯇꯦ ꯅꯪꯅ ꯍꯦꯟꯅ ꯉꯛꯈ꯭ꯔꯦ
ꯇꯥꯗ꯭ꯔꯣ
ꯇꯥꯏꯌꯦ ꯇꯥꯏꯌꯦ
ꯀꯩꯗꯧꯔꯤꯅꯣ
ꯀꯩꯁꯨ ꯇꯧꯗ‌ꯦꯗ ꯍꫭꯔ‌ꯦꯟ ꯄꯨꯡ ꯑꯅꯤ ꯃꯈꯥꯏꯒꯤ ꯕꯣꯜ ꯌꯦꯡꯁꯤꯔꯥ ꯍꯥꯏꯅ ꯂꯩꯔꯤꯗ
ꯑꯁ ꯄꯨꯡ ꯑꯅꯤ ꯃꯈꯥꯏ
ꯑꯍꯣꯏ
ꯉꯟꯃꯟꯗꯔꯣ ꯑꯗꯨꯗꯤ
ꯉꯟꯃꯟ ꯉꯟꯃꯟꯂꯁꯨ ꯎꯄꯥꯏ ꯂꯩꯇꯦ ꯌꯦꯡꯅꯤꯡꯕꯒꯤ
ꯀꯅꯥꯒ ꯀꯅꯥꯔꯣ
ꯐ꯭ꯔꯥꯟꯁꯀ ꯀꯩꯅꯣ ꯇꯤꯝ ꯑꯃ ꯃꯃꯤꯡꯗꯨ ꯑꯃꯨꯛ ꯀꯥꯎꯈ꯭ꯔꯦ ꯌꯦꯡꯕ ꯅꯨꯡꯉꯥꯏꯅꯤ ꯍꯣꯔꯦꯟꯒꯤꯗꯤ
ꯐ꯭ꯔꯥꯟꯁꯇꯣ ꯍꯩꯌꯦ ꯍꯥꯏꯌ‌‌ꯦꯀꯣ
ꯑꯣ ꯐ꯭ꯔꯥꯟꯁꯇꯤ ꯐꯖꯕꯅꯦ ꯄ꯭ꯂꯦꯗꯣ ꯑꯝꯕꯥꯞꯄꯦꯅꯦ ꯑꯗꯩꯗꯤ ꯕꯤꯔꯤ ꯕꯤꯔꯤꯅꯤ ꯂꯣꯏ ꯌꯥꯎꯕꯅꯦ
ꯎꯝ ꯅꯣꯏꯅ ꯕꯣꯜ ꯌꯦꯡꯅꯉꯥꯏꯒꯤ ꯁꯦꯀ꯭ꯔꯤꯐꯥꯏꯁ ꯇꯧꯔꯒ ꯇꯨꯝꯗꯕ ꯑꯩꯈꯣꯏꯅ ꯀꯔꯤꯗ ꯃꯔꯝꯗ ꯇꯨꯝꯗꯕ꯭ꯔꯥ ꯈꯪꯗꯦ ꯁꯤꯗꯧꯔꯦ
ꯑꯩꯈꯣꯏ ꯅꯨꯄꯥꯁꯤꯡꯅꯤ ꯕꯣꯜꯗꯅꯤ ꯅꯨꯄꯤꯁꯤꯡꯅꯤ ꯑꯗꯨꯒꯨꯝꯕ ꯊꯕꯛ ꯇꯧꯗꯕꯅꯦ ꯑꯇꯣꯞꯄꯁꯤꯡꯗꯤ ꯀꯥꯏ ꯀꯥꯏ ꯆꯠꯈ꯭ꯔꯦ
ꯃꯣꯏ ꯑꯥꯏ ꯁꯤ ꯌꯨꯗ ꯂꯩꯌꯦ ꯑꯩꯅ ꯃꯄꯥꯟꯗ ꯂꯩꯌꯦ ꯑꯥꯏ ꯁꯤ ꯌꯨꯗꯗꯤ ꯑꯥꯏ ꯁꯤ ꯌꯨꯗꯗꯤ ꯃꯤ ꯌꯥꯝ ꯂꯩꯕ ꯌꯥꯗꯦꯕꯅꯤꯅ
ꯁꯥꯕ꯭ꯔꯥ ꯏꯪꯕ꯭ꯔꯥ
ꯁꯥꯏꯌꯦ ꯑꯗꯨꯒꯤꯅꯦ ꯑꯩ ꯍꯥꯐ ꯄꯦꯟ ꯑꯃꯒ ꯇꯤ ꯁꯥꯔꯠ ꯑꯃꯒ ꯍꯥꯞꯂꯒ ꯑꯗꯨꯝ ꯀꯣꯢꯔ ꯂꯩꯕꯅꯦ
ꯑꯁ ꯇꯤ ꯁꯥꯔꯠ ꯑꯃꯒ ꯍꯥꯞ ꯄꯦꯟ ꯑꯃꯒ
ꯎꯝ ꯐ꯭ꯔꯤꯗ
ꯁꯦꯡꯕ ꯑꯁ ꯅꯨꯡꯉꯥꯏꯔ
ꯅꯨꯡꯉꯥꯏꯌꯦ
ꯑꯁ ꯋꯥ ꯃꯊꯥ ꯁꯥꯢ ꯗꯣꯛꯇꯔꯅ ꯌꯥꯔꯔꯣꯏ ꯍꯥꯏꯌꯦ
ꯉꯁꯥꯏ ꯅꯥꯔꯁꯤꯡꯅ ꯃꯣꯏ ꯀꯩ ꯀꯩ ꯍꯥꯏꯒꯦ
ꯌꯥꯔꯔꯣꯏ ꯍꯥꯏꯌꯦ
ꯂꯣꯏꯔꯦ ꯅꯥꯔꯁ ꯁꯤꯡꯁꯨ ꯅꯪꯁꯨ ꯋꯥꯊꯤ ꯉꯥꯡꯉꯨꯅ ꯃꯣꯏꯅ ꯉꯥꯡꯉꯥꯗꯤ
ꯅꯠꯇꯦ ꯅꯔꯁ ꯅꯨꯄꯤꯗꯣ ꯑꯩꯅ ꯀꯣꯏꯗꯧ ꯂꯥꯡꯈꯠꯄꯗꯤꯅꯦ ꯉꯁꯥꯢ ꯑꯩꯅ ꯁꯥꯎꯅꯤꯡꯉꯦ ꯍꯥꯏꯕꯗꯨꯅꯦ ꯑꯁꯨꯃꯥꯏꯅ ꯇꯧꯕꯅꯦꯕ ꯎꯝ ꯀꯔꯤꯔꯣ ꯅꯪꯒꯤ ꯌꯥꯝ ꯈꯣꯡꯉꯦ ꯀꯔꯦ ꯀꯔꯦ ꯀꯔꯦ ꯀꯔꯦ ꯃꯄꯥꯟꯒꯤ ꯍꯪꯉꯣꯏꯒꯨꯝꯕ ꯌꯥꯝ ꯈꯣꯡꯕ ꯃꯥꯜꯂꯦ
ꯑꯥꯎ ꯍꯪꯉꯣꯏ ꯈꯣꯡꯉꯦ ꯗꯗꯤ ꯅꯣꯡ ꯆꯨꯕꯅꯤꯅꯥꯀꯣ ꯍꯪꯉꯣꯏ ꯑꯗꯨꯝ ꯈꯣꯡꯉꯅꯦ ꯑꯈꯣꯏꯔꯣꯝꯗꯤ ꯍꯪꯉꯣꯢ ꯌꯥꯝꯕꯅꯦ ꯅꯍꯥꯟꯒꯩꯁꯨ ꯑꯩ ꯑꯩꯈꯣꯏ ꯏꯃꯥꯟꯅꯕꯒꯤ ꯃꯌꯨꯝꯗ ꯕꯣꯜ ꯌꯦꯡꯂꯡꯒ ꯑꯃꯨꯛ ꯍꯜꯂꯛꯄꯗꯀꯣ
ꯎꯝ
ꯑꯩꯈꯣꯏ ꯀꯩ ꯍꯥꯢꯁꯤꯔ ꯍꯪꯉꯣꯏ ꯑꯆꯧꯕ ꯃꯣꯔꯦꯒꯧ ꯍꯥꯏꯅ ꯂꯩꯅ
ꯎꯝ ꯎꯝ ꯃꯣꯔꯦ ꯍꯪꯉꯣꯏ
ꯑꯗꯨꯃꯥ ꯐꯔꯦ ꯑꯩꯁꯨ ꯌꯥꯝ ꯌꯥꯝ ꯆꯥꯎꯋꯦ ꯍꯥꯎꯁꯨ ꯍꯥꯎꯋꯦ
ꯎꯝ ꯑꯗꯨꯒꯅꯦ ꯅꯥꯔꯁ ꯅꯨꯄꯤꯗꯣ ꯑꯩꯈꯣꯏꯗꯣ ꯋꯥꯔꯠꯇ ꯍꯥꯟꯅ ꯆꯪꯍꯟꯕꯅꯦꯕ
ꯎꯝ
ꯋꯥꯔꯗꯠꯇ ꯆꯪꯍꯜꯂꯒ ꯀꯣꯟꯅ ꯗꯥꯛꯇꯔꯅ ꯂꯥꯛꯑꯒꯅꯦ
ꯎꯝ
ꯃꯥꯒꯤꯗꯣ ꯇꯦꯁ ꯃꯌꯥꯝ ꯇꯧꯔꯀꯥꯟꯗ ꯂꯤꯚꯔꯗꯣ ꯌꯥꯝ ꯍꯦꯟꯖꯤꯟꯅ ꯁꯣꯛꯈ꯭ꯔꯕ ꯑꯗꯨꯒꯤ ꯑꯁꯤꯗꯤ ꯂꯤꯚꯔꯗꯣ ꯌꯥꯔꯔꯣꯏꯌꯦ ꯃꯥꯒꯤꯗꯤ ꯑꯥ ꯃꯇꯝ ꯉꯥꯏꯁꯦ ꯁꯤꯕꯒꯤ ꯆꯥꯟꯁ ꯂꯩꯈ꯭ꯔꯦꯕ
ꯑꯁ ꯃꯇꯝ ꯉꯥꯏꯕ ꯑꯣꯏꯔꯦ
ꯎꯝ ꯑꯗꯨꯒꯤꯀꯣ ꯑꯥꯢ ꯁꯤ ꯌꯨꯒꯤ ꯃꯤꯗꯣ ꯊꯥꯔꯥꯒꯦ ꯍꯥꯏꯕ ꯑꯥꯢ ꯁꯤ ꯌꯨꯒꯤ ꯃꯤ ꯍꯥꯏꯗꯤ ꯃꯥꯕꯨ ꯂꯧꯕ ꯂꯥꯛꯅꯉꯥꯏꯒꯤ ꯑꯗꯨꯒꯤ ꯅꯨꯄꯤ ꯑꯃ ꯂꯥꯛꯑꯦꯕꯀꯣ ꯇꯥꯗ꯭ꯔꯣ
ꯇꯥꯏ ꯇꯥꯏ ꯇꯥꯏ ꯅꯪ ꯉꯥꯡꯕ ꯑꯩ ꯇꯥꯏꯅꯤ ꯀꯩꯅꯣ
ꯅꯨꯄꯤ ꯑꯃ ꯂꯥꯛꯑꯦꯕ ꯑꯗꯨꯗꯤ ꯃꯤꯅ ꯋꯥꯔꯤ ꯁꯥꯕ ꯅꯨꯡꯉꯥꯏꯅꯤꯡꯉꯥꯏꯒꯤ ꯎꯝ ꯑꯥ ꯎꯝ ꯑꯥ ꯈꯣ ꯈꯥꯔꯛꯑꯣꯅꯦ
ꯍꯥꯥ
ꯑꯩꯅ ꯋꯥꯔꯤ ꯁꯥꯕꯗꯣ ꯅꯨꯡꯉꯥꯏꯅꯉꯥꯏꯒꯤ ꯎꯝ ꯍꯣꯏ ꯑꯗꯨꯃꯥꯏ ꯈꯨꯝꯂꯛꯕ
ꯍꯣꯏꯅꯦ ꯑꯗꯨ ꯅꯪ ꯉꯥꯡꯕꯗꯣ ꯑꯩ ꯇꯥꯕꯅꯦ ꯀꯩꯅꯣ
ꯇꯥꯕꯗꯣ ꯑꯩꯅ ꯋꯥꯔꯤ ꯑꯣ ꯍꯣꯏ ꯎꯝ ꯎꯝ ꯍꯣꯏ ꯎꯝ ꯑꯗꯨꯝ ꯈꯨꯝꯃꯨꯕ ꯑꯦꯛꯇꯤꯚꯇ ꯂꯩꯌꯣꯕ ꯑꯦꯛꯇꯤꯚꯇ ꯋꯥꯔꯤꯁꯅ ꯑꯗꯨꯒ ꯃꯥꯗꯣ ꯑꯩꯒꯤ ꯑꯪꯀꯜꯗꯣ ꯃꯥ ꯉꯁꯥꯏ ꯆꯥꯛ ꯆꯥꯗ꯭ꯔꯕꯅꯤꯅ ꯅꯣꯁ ꯐꯤꯗꯤꯡ ꯇꯧꯈ꯭ꯔꯦ ꯑꯗꯨꯒ ꯌꯨꯔꯤꯟꯁꯨ ꯄꯥꯏꯌꯦꯞ ꯍꯥꯞꯄ꯭ꯔꯦ ꯑꯗꯨꯒ ꯒꯨꯜꯒꯣꯁꯁꯨ ꯌꯥꯟꯈ꯭ꯔꯦ ꯍꯤꯗꯥꯛꯁꯨ ꯃꯌꯥꯝ ꯀꯥꯞꯈ꯭ꯔꯦ ꯑꯗꯨꯒꯤ ꯊꯧꯔꯤ ꯧꯔꯤ ꯃꯌꯥꯝ ꯌꯥꯝꯗ꯭ꯔꯥ
ꯑꯣ
ꯑꯗꯨꯗꯣ ꯑꯃꯨꯛꯀ ꯑꯗꯨ ꯏꯃꯥꯅ ꯋꯣꯔꯠꯇ ꯇꯨꯝꯃꯤꯕ ꯐꯃꯨꯡꯗꯒꯤ ꯋꯥ ꯐꯥꯎ ꯉꯥꯡꯕ ꯉꯝꯗꯕ ꯈꯨꯠ ꯐꯥꯎ ꯊꯥꯡꯕ ꯉꯝꯗꯕ ꯃꯤꯗꯣ
ꯑꯣ
ꯃꯥꯅ ꯍꯥꯏꯁꯦ ꯊꯥꯡꯗꯣꯛꯑꯁꯤꯅꯦꯕ ꯕꯦꯠ ꯑꯃꯗꯨꯗ ꯇ꯭ꯔꯣꯂꯤ ꯏꯟꯗꯅꯒꯗꯗ ꯑꯩꯁꯦ ꯇꯦꯟꯁꯟ ꯑꯥ ꯋꯥꯡꯈ꯭ꯔꯦꯕꯀꯣ ꯑꯩꯒꯤ ꯑꯄꯤꯗꯨꯅ ꯊꯧꯔꯤ ꯔꯤ ꯁꯦꯝꯂꯤꯉꯩꯗꯣ ꯊꯣꯛꯈ꯭ꯔꯣ ꯅꯪꯗꯣ ꯊꯣꯛꯈ꯭ꯔꯣ ꯊꯣꯛꯈ꯭ꯔꯣ ꯑꯁ ꯑꯩꯗꯤꯣ ꯄꯨꯔꯥ ꯇꯦꯟꯁꯟ ꯋꯥꯡꯈ꯭ꯔꯦ ꯑꯩ ꯏ ꯀꯥꯞꯅ ꯁꯤꯖꯧꯔꯦꯕꯀꯣ ꯑꯩ ꯑꯁꯤ ꯈꯠꯅꯖꯦ ꯑꯥꯄꯤꯅꯨꯀꯣ
ꯑ
ꯇꯧꯒꯅꯨ ꯇꯧꯒꯅꯨ ꯑꯗꯨꯝ ꯍꯥꯏꯕ ꯑꯗꯨꯒꯤ ꯑꯩꯁꯦ ꯇꯦꯟꯁꯟ ꯋꯥꯡꯕꯒꯤ ꯃꯥꯁꯦ ꯏꯜꯂꯒ ꯊꯣꯛꯈ꯭ꯔꯦ ꯑꯩꯈꯣꯏꯁꯦ ꯅꯝꯊꯨꯅꯕꯅꯕꯣ ꯑꯩꯅ ꯏ ꯀꯥꯝꯃꯟꯕꯒꯤ ꯑꯩꯒꯤ ꯑꯪꯈꯜꯗꯣ ꯑꯩꯒꯤ ꯗꯗꯥꯅ ꯃꯊꯛꯂꯣꯝꯗ ꯃꯀꯣꯛꯂꯣꯝꯗ ꯊꯥꯡꯈ꯭ꯔꯦ ꯑꯩꯅ ꯃꯈꯥꯔꯣꯝꯗ ꯑꯩꯒꯤꯗꯅ ꯊꯥꯡꯕ ꯉꯝꯈꯤꯔꯦ ꯑꯦ ꯉꯝꯒꯅꯤ ꯃꯣꯏꯒꯨꯝ ꯀꯩꯅꯣ ꯏꯁꯥ ꯑꯩꯁꯨ ꯀꯩꯅꯣ ꯆꯤꯡꯗ ꯂꯩꯕ ꯃꯤꯅꯦ ꯑꯁꯤꯒꯨꯝꯕ ꯊꯥꯛ ꯑꯃꯕꯨ ꯍꯥꯏꯔꯒ ꯄꯥꯛꯞ ꯊꯥꯡꯈ꯭ꯔꯕꯅꯦꯕ ꯑꯩꯁꯦ ꯑꯩꯒꯤ ꯗꯥꯁꯨ ꯉꯛꯈ꯭ꯔꯦꯕꯀꯣ ꯀꯔꯤꯅꯣ
ꯌꯦ ꯀꯜ ꯂꯀꯗꯦ
ꯄꯨꯔꯒ ꯆꯠꯈ꯭ꯔꯦ ꯆꯠꯈ꯭ꯔꯕ ꯃꯇꯨꯡ ꯆꯠꯂꯤꯉꯩꯗꯨꯗꯀꯣ ꯃꯥ ꯃꯥ ꯇꯥꯁꯤꯉꯨꯅꯨꯀꯣ ꯑꯁꯤ ꯔꯤꯝꯁꯁꯦ ꯑꯗꯨꯛ ꯌꯥꯝ ꯀ꯭ꯔꯥꯏꯝ ꯊꯣꯛꯄ ꯐꯥꯎꯕ ꯁꯨꯛ ꯄꯦꯟ ꯄꯦꯟꯗ꯭ꯔꯤꯅꯤꯀꯣ ꯃꯤꯒꯤ ꯄꯦꯁꯦꯟꯉꯣꯟꯗ ꯀꯔꯝꯕ ꯂꯣꯏꯅꯕꯤꯔꯣ ꯈꯪꯗꯅꯕ ꯆꯨꯞꯈꯠꯇꯕ ꯑꯗꯨꯝ ꯍꯥꯏꯕ ꯑꯩ ꯏꯁꯇꯤꯇꯁꯨꯇ ꯊꯝꯗ꯭ꯔꯥ ꯉꯁꯥꯏ ꯐꯥꯔꯃꯥꯁꯤꯒꯤ ꯅꯨꯄꯥꯗꯨꯅ ꯑꯩꯒꯤ ꯅꯝꯕꯔ ꯂꯧꯈꯤꯕꯅꯦꯕ
ꯑꯦ ꯀ
ꯅꯠꯇꯦ ꯈꯤꯇꯥꯡ ꯅꯨꯡꯇꯥꯛ ꯀꯔꯤ ꯀꯔꯥꯡ ꯀꯩꯅꯣ ꯇꯧꯅꯉꯥꯏꯒꯤꯦ ꯑꯗꯨ ꯅꯨꯄꯥꯗꯣ ꯑꯩꯒꯤ ꯏꯁꯇꯦꯇꯁ ꯌꯦꯡꯕ ꯃꯥꯜꯂꯦ ꯂꯞ ꯕ꯭ꯔꯦꯛ ꯀꯞꯄꯤꯔꯛꯑꯦ ꯑꯩ ꯅꯣꯡꯕ ꯂꯣꯡ ꯅꯤꯡꯃ ꯇ ꯍꯤꯗꯦ
ꯍ
ꯏ ꯀꯥꯔꯒ ꯂꯩ ꯌꯥꯝ ꯁꯥꯎꯅꯤꯡꯕ ꯅꯠꯇꯦ ꯑꯉꯥꯡ ꯃꯆꯥ ꯑꯣꯏꯔꯗꯤ ꯚꯥꯛ ꯂꯥꯡ ꯊꯥꯡꯕ ꯌꯥꯏꯑꯕ
ꯑꯥ
ꯑꯗꯨꯁꯨ ꯅꯠꯇꯕ ꯃꯤ ꯑꯗꯨꯛ ꯌꯥꯝꯅ ꯅꯠꯇꯦ ꯃꯥꯗꯨ ꯄꯥꯡꯒꯟ ꯁꯣꯟꯒ꯭ꯔꯦ ꯁꯔꯨ ꯈꯛ ꯇ ꯑꯣꯏꯔꯦ ꯑꯗꯨ ꯑꯗꯨ ꯑꯣꯏꯔꯁꯨ ꯂꯨꯝꯕꯅꯦꯕ ꯃꯤ
ꯃꯣꯏ ꯅꯥꯔꯁꯤꯡ ꯂꯥꯛꯕꯗ ꯃꯣꯏ ꯑꯥ ꯃꯩꯇꯩ ꯃꯥꯜꯂꯦꯀꯣ ꯑꯗꯨꯗꯤ
ꯑ
ꯃꯩꯇꯩꯈꯣꯏ ꯑꯗꯨꯃꯥꯏ ꯇꯧꯕꯅꯤ ꯍꯥꯏꯕꯗꯤ ꯑꯩꯈꯣꯏ ꯇ꯭ꯔꯥꯏꯕꯦꯜ ꯃꯤꯡꯁꯤꯅꯤ ꯑꯍꯟ ꯑꯣꯏꯔꯁꯨ ꯃꯣꯏ ꯅꯥꯕ ꯀꯥꯟꯗ ꯑꯩꯈꯣꯏꯗꯤ ꯃꯣꯏꯕꯨ ꯔꯦꯁꯄꯦꯛ ꯄꯤꯗꯅ ꯃꯣꯏ ꯑꯗꯨꯃꯥꯏ ꯇꯧꯋꯤꯅ
ꯎꯝ ꯑꯗꯨꯒꯤ ꯑꯩꯅꯀꯣ ꯑꯗꯨ ꯉꯥꯡꯕꯗꯨꯗꯀꯣ ꯄꯦꯁꯦꯟ ꯄꯤꯁꯦꯟ ꯑꯗꯨꯗ ꯂꯩꯃꯤꯟꯅꯕ ꯃꯤꯁꯤꯡꯅꯀꯣ ꯍꯨꯏꯅꯤꯀꯣ ꯍꯦꯟꯃꯜꯂꯦ ꯁꯤꯈꯣꯏꯁꯦ ꯈꯣꯠꯂꯦ ꯉꯥꯡꯅ ꯂꯩ꯫ ꯑꯩꯅꯅꯦ ꯄꯦꯟꯗ꯭ꯔꯤ ꯃꯥꯜꯂꯦ ꯃꯣꯏ ꯀ꯭ꯔꯥꯏꯝ ꯁꯤꯗ ꯊꯣꯛꯏꯁꯦ ꯍꯦꯛ ꯑꯩꯒꯤ ꯑꯪꯀꯜꯗꯣ ꯁꯤ ꯅꯉꯥꯏ ꯂꯩꯈ꯭ꯔꯕ ꯃꯤꯅꯦ ꯑꯇꯨꯔꯁꯨ ꯑꯩꯅ ꯀꯦꯁ ꯊꯥꯡꯒꯠꯂꯒ ꯃꯣꯏꯅ ꯍꯥꯠꯇꯣꯛ ꯄꯨꯅꯤ ꯍꯥꯏꯔꯒꯕꯨꯗꯤꯛ ꯍꯥꯏꯔꯝꯒꯅꯤ ꯑꯩꯅ ꯍꯥꯏꯕ
ꯑꯗꯨꯅꯦ ꯑꯥ ꯀꯩꯅꯣ ꯃꯣꯏ ꯉꯁꯥꯏꯅ ꯍꯥꯏ ꯍꯥꯏꯕꯗꯨꯗꯤ ꯃꯇꯝꯗꯣ ꯉꯥꯏꯁꯤ ꯃꯣꯏ ꯍꯥꯏꯒꯣ ꯫
ꯎꯝ
ꯑꯗꯨꯗꯤ ꯃꯣꯏꯅ ꯍꯥꯏꯕꯗꯣ ꯑꯥ ꯅꯨꯃꯤꯠ ꯑꯁꯤꯒꯨꯝꯕ ꯐꯥꯎ ꯁꯤꯒꯨꯝꯕ ꯐꯥꯎ ꯃꯣꯏ ꯍꯥꯏꯔꯝꯕ꯭ꯔꯥ?
ꯎꯝ
ꯍꯥꯏꯕꯗꯤ ꯍꯧꯖꯤꯛ ꯅꯣꯏ ꯑꯪꯀꯂꯛꯏꯁꯦ ꯂꯥꯁ ꯏꯁꯇꯦꯖꯇꯗꯅꯤꯀꯣ
ꯎꯝ
ꯑꯥ ꯑꯗꯨꯗꯤ ꯑꯗꯨꯗꯤ ꯏꯁꯣꯔꯒꯤ ꯈꯨꯠꯇ ꯂꯩꯔꯤꯇ ꯃꯣꯏꯅ ꯍꯥꯏꯔꯖꯨ ꯑꯈꯣꯏ ꯏꯁꯣꯔꯅ ꯅꯨꯡꯁꯤꯅ ꯆꯥꯟꯕꯤꯔꯗꯤ ꯑꯃꯨꯛ ꯍꯤꯡꯔꯛꯄꯁꯨ ꯌꯥꯏꯅ꯫
ꯑꯩꯗꯤ ꯑꯁꯨꯃꯥꯏꯅ ꯋꯥꯔꯒ ꯂꯩꯅꯉꯥꯏꯁꯨꯕꯨꯗꯤ ꯁꯤꯍꯟꯅꯤꯡ
ꯅꯪꯅ ꯍꯧꯖꯤꯛ ꯍꯥꯏꯔꯕꯗꯨꯗꯤ ꯃꯥ ꯋꯥꯁꯨ ꯉꯥꯡꯕ ꯉꯝꯗꯦ ꯀꯔꯤꯝꯇ ꯇꯧꯕ ꯉꯝꯗꯦ ꯑꯗꯨꯋꯥꯔꯗꯤ ꯑꯗꯨ ꯑꯗꯨꯒꯤ ꯏꯁꯇꯦꯖꯇꯨ ꯑꯣꯏꯔ ꯂꯥꯛꯂꯝꯕꯁꯨ ꯌꯥꯏꯕ꯫
ꯎꯝ
ꯑꯗꯨꯗꯤ ꯈꯣꯏꯗꯤ ꯈꯪꯉꯦ ꯑꯗꯨꯗꯤ ꯏꯁꯣꯔꯅ ꯈꯪꯕꯗꯨ ꯉꯥꯏꯔꯦ ꯑꯗꯨꯗꯤ
ꯎꯝ
ꯍꯤꯡꯕ ꯍꯤꯡꯉꯗꯤ ꯍꯤꯡꯉꯦ ꯂꯩꯔꯗꯤ ꯂꯩꯇ꯭ꯔꯦ ꯑꯗꯨꯗꯤ ꯏꯁꯣꯔꯒꯤ ꯈꯨꯠꯇ ꯂꯩꯔꯤ ꯅꯣꯏꯁꯨ ꯑꯗꯨꯝ ꯅꯣꯏ ꯏꯃꯨꯡ ꯃꯅꯨꯡꯁꯨ ꯑꯗꯨꯝ ꯀꯩ ꯍꯥꯏꯁꯤꯔ ꯄ꯭ꯔꯊꯅꯥꯒ ꯑꯗꯨꯝ ꯇꯧꯑꯣ꯫
ꯑꯩꯒꯤ ꯑꯩꯕꯨ ꯄꯣꯛꯄ ꯏꯄꯥꯥꯗꯣ ꯑꯗꯨꯅ ꯀꯔꯤ ꯍꯥꯏꯅꯤ ꯈꯪꯕ꯭ꯔꯥ ꯅꯪꯒꯤ ꯈꯨꯠ ꯈꯨꯠꯁꯨ ꯂꯣꯏꯅ ꯒ꯭ꯂꯣꯕ ꯍꯥꯞꯄꯨ ꯀꯣꯔꯣꯅꯥꯒꯤ ꯏꯁꯇꯥꯏꯜꯗꯅꯤ ꯃꯥꯅ ꯍꯥꯏꯔꯛꯄꯗꯨ꯫
ꯒ꯭ꯂꯣꯚ ꯍꯥꯞꯄꯨ ꯑꯗꯨꯒ ꯃꯥꯛꯁ ꯍꯥꯞꯄꯨ ꯑꯁ ꯃꯥꯟꯅ ꯍꯥꯏꯔꯛꯄꯅꯦ ꯑꯩꯉꯣꯟꯗ
ꯍꯥꯞꯀꯗꯕꯅꯦꯕ ꯑꯁꯦꯡꯕꯅꯦ ꯍꯣꯁꯄꯤꯇꯥꯜꯗꯀꯣ ꯆꯪꯔꯒ ꯑꯁ ꯑꯗꯨꯒꯨꯝꯕꯗ ꯍꯥꯞꯄꯗꯣ ꯀꯩꯁꯨ ꯇꯧꯔꯣꯏ ꯑꯥ ꯅꯠꯇꯦ
ꯇꯣꯡꯅꯤꯡꯅꯕ ꯀꯥꯟꯅꯅ
ꯁ ꯁꯥꯕꯗꯨꯠ ꯂꯥꯏꯔꯦ ꯍꯥꯏꯕꯗꯤ ꯈꯣꯏ ꯍꯤꯗꯥꯛ ꯍꯤꯗꯥꯛ ꯃꯅꯥ ꯃꯤꯌꯥꯝ ꯅꯝꯊꯤꯕ ꯅꯝꯃꯤꯅ
ꯎꯝ
ꯑꯗꯣ ꯑꯦꯈꯣꯏ ꯁꯣ ꯂꯧꯕ ꯀꯥꯟꯗꯀꯣ ꯈꯣꯏ ꯍꯥ ꯍꯛꯆꯥꯡ ꯌꯥꯝ ꯁꯣꯛꯀꯅꯤꯕ ꯑꯩꯁꯨ ꯈꯪꯉꯤꯕ ꯑꯥ ꯍꯣꯁꯄꯤꯇꯥꯜ ꯀꯩ ꯍꯥꯏꯁꯤꯔ ꯑꯩ ꯍꯟꯗꯛ ꯑꯣꯄ꯭ꯔꯦꯁꯟ ꯇꯧꯕ ꯀꯥꯟꯗꯀꯣ
ꯎꯝ
ꯑꯗꯨꯝ ꯍꯤꯗꯥꯛ ꯃꯅꯝ ꯅꯝꯊꯤ ꯊꯤꯕꯗꯣ ꯑꯗꯨ ꯍꯦꯛ ꯅꯝ ꯀꯥꯟꯗ ꯈꯣꯏ ꯈꯣꯏ ꯏꯁꯥꯁꯦ ꯑꯗꯨꯝ ꯁꯣꯊꯜꯂꯑꯦꯕ
ꯑꯁ ꯃꯤꯅ ꯉꯥꯎꯕ꯭ꯔꯥ ꯈꯜꯂꯦ
ꯍꯉꯣꯏ ꯈꯨꯟ ꯇꯥꯕ꯭ꯔꯥ
ꯇꯥꯕ꯭ꯔꯥ ꯇꯥꯏꯅꯦ ꯅꯪꯒꯤ ꯍꯪꯉꯣꯏꯗꯣ ꯑꯗꯨꯝ ꯈꯣꯡꯈꯤꯅꯦ ꯐꯥꯕ ꯆꯠꯂꯣ
ꯑꯦ ꯍꯧꯖꯤꯛ ꯑꯃꯨꯛ ꯍꯪꯉꯣꯏ ꯐꯥꯒ꯭ꯔꯗꯤ ꯍꯧꯔꯦꯟ ꯕꯣꯜ ꯌꯦꯡꯕ ꯁꯪꯉꯔꯣꯏ
ꯇꯨꯝꯒ꯭ꯔꯒꯦ ꯍꯥꯏꯕ꯭ꯔꯥ
ꯍꯥꯥ
ꯍꯥ ꯇꯨꯝꯃꯒꯦ ꯍꯥꯏꯕ꯭ꯔꯣ
ꯇꯨꯝꯃꯔꯣꯏ
ꯀꯩꯅꯣ ꯇꯨꯝꯃꯔꯣꯏ ꯍꯥꯏꯖꯤꯅ
ꯑꯆꯥꯄꯣꯠ ꯆꯥꯏꯔꯣ ꯅꯪ ꯖꯤ
ꯎꯝ
ꯀꯩ ꯑꯆꯥꯄꯣꯠ ꯆꯥꯏꯕ
ꯀꯩ ꯍꯥꯏꯅꯣ ꯇꯥꯗꯦ
ꯅꯪ ꯅꯪꯅꯦ
ꯎꯝ
ꯍꯣꯖꯤꯛ ꯍꯣ ꯍꯣꯖꯤꯛꯁꯦ ꯑꯆꯥꯞ
ꯑꯆꯥꯄꯣꯠ ꯆꯥꯏꯔꯥ ꯍꯪꯕ ꯎꯝ ꯑꯗꯨꯝ ꯁꯥꯏꯔꯒ ꯂꯩꯕ
ꯑꯍꯥ ꯑꯗꯨꯒꯤꯗꯤ ꯅꯪ ꯋꯥ ꯉꯥꯡꯕ ꯅꯪ ꯀꯩꯅꯣꯃꯗꯤ ꯆꯥꯕ ꯃꯥꯜꯂꯦꯕ
ꯑꯁ ꯅꯠꯇꯗꯤ ꯇꯨꯝꯅꯤꯉꯤꯅꯦ ꯇꯨꯝꯕꯗꯣ ꯌꯥꯗꯞ
ꯉꯁꯥꯏ ꯆꯥꯛ ꯍꯦꯖꯥꯡ ꯂꯧꯕꯗ ꯍꯩꯒꯨꯝꯕ ꯂꯧꯔꯛꯇ꯭ꯔꯣ
ꯑꯩꯅ ꯊꯣꯛꯇꯦꯕꯀꯣ ꯈꯣꯏ ꯗꯗꯥꯅ ꯊꯣꯏꯕ
ꯀꯩꯅꯣ ꯅꯪꯅꯧ